ꯇꯥꯔꯕ
ꯇꯕ꯭ꯔꯣ
ꯇꯥꯏꯌꯦ ꯍꯜꯂꯣ ꯇꯥꯗ꯭ꯔꯣ
ꯊꯪ ꯁꯦꯡꯅ ꯇꯥꯕꯗꯣ ꯖꯤ ꯑꯣꯏꯗ
ꯑꯗ ꯇꯥꯏ ꯇꯕꯅꯇ꯭ꯔꯣ
ꯑꯥ
ꯇꯨꯏꯁꯜ ꯆꯠꯇꯣꯏꯔꯣ
ꯆꯠꯅꯤ
ꯀꯦꯃꯦꯁꯇ꯭ꯔꯤꯒꯤ ꯑꯥ
ꯄꯥꯟꯅꯦ ꯀꯦꯃꯤꯦꯁꯇ꯭ꯔꯤ ꯒꯤꯅꯦ
ꯅꯪ ꯃꯦꯁꯀꯤꯗꯤ ꯆꯗ꯭ꯔꯁꯨ ꯌꯥꯕ꯭ꯔ ꯍꯥꯏꯁꯦ
ꯃꯤꯠꯀꯤꯗꯤ ꯑꯩ ꯑꯗꯨꯝ ꯍꯧꯖꯤꯛꯐꯥꯎꯒꯤ ꯑꯗꯨꯝ ꯍꯣ ꯃꯤꯀꯤꯗꯤ ꯑꯗꯨꯝ ꯍꯧꯖꯤꯐꯥꯎꯣꯠꯄ
ꯎ
ꯀꯃꯦ ꯌꯥꯕ ꯇ ꯏꯟꯇꯤꯒ꯭ꯔꯦꯁꯟꯗꯨ ꯌꯧꯔꯛꯄ ꯀꯥꯟꯗ ꯉꯝꯗ꯭ꯔꯒꯅ
ꯀꯩꯅꯣꯗꯤ ꯀꯩꯅꯣꯒꯤꯗꯤ ꯀꯜꯀꯂꯁ ꯀꯜꯀꯂꯁꯅꯦꯕ ꯌꯥꯝꯅ ꯋꯥꯅꯩꯁꯦ ꯑꯗꯨ ꯏꯟꯇꯤꯒ꯭ꯔꯦꯁꯟ ꯃꯇꯥꯡꯗꯣ ꯗꯤꯐ꯭ꯔꯦꯟꯁꯤꯌꯦꯁꯟꯗꯤ ꯂꯥꯏꯕꯅꯦꯕ
ꯍꯧꯖꯤꯛꯐꯥꯎ ꯇꯛꯏꯕꯗ ꯑꯗꯨꯝ ꯒꯤꯌꯥꯜ ꯅꯪ ꯅꯪ ꯐꯣꯜ ꯑꯃꯨꯛ ꯆꯞꯈ꯭ꯔꯦ
ꯍꯥ
ꯑꯣꯖꯥ ꯒ꯭ꯌꯥꯟ ꯇꯥꯏ ꯇꯞꯄ ꯑꯗꯣ ꯑꯩꯈꯣꯏ ꯀꯦꯃꯤꯁꯇ꯭ꯔꯤꯒꯤ ꯑꯣꯖꯥ ꯅꯨꯡꯉꯥꯏꯕ ꯅꯨꯡꯉꯥꯏꯌꯦ
ꯑꯣ ꯅꯠꯇ ꯃꯦꯁ
ꯑꯗꯣ ꯑꯩꯈꯣꯏ ꯀꯦꯃꯤꯁꯇ꯭ꯔꯤꯒꯤ ꯑꯣꯖꯥꯗꯣ ꯍꯣꯏ ꯅꯨꯡꯉꯥꯏꯕ ꯑꯗꯣ ꯑꯩꯈꯣꯏ ꯀꯦꯁꯇ꯭ꯔꯤꯒꯤ ꯑꯣꯖꯥꯗꯣ
ꯑ ꯎꯝ
ꯑꯗꯣ ꯃꯥꯅ ꯇꯥꯛꯄ ꯌꯥꯝ ꯅꯨꯡꯉꯥꯏꯑꯕ
ꯑꯗꯣ ꯀꯩꯅꯣ ꯇꯧꯈ꯭ꯔꯦ ꯃꯥ ꯍꯥꯏꯗꯤ ꯀꯩꯕ ꯑꯣꯖꯥ ꯑꯗꯨꯝ ꯐꯕꯅꯤꯅ ꯀꯩꯅꯣ ꯇꯧꯈ꯭ꯔꯦ ꯑꯇꯣꯞꯄ ꯁ꯭ꯀꯨꯜ ꯑꯃꯅ ꯑꯗꯨꯝ ꯂꯧꯈ꯭ꯔꯦ ꯍꯥꯏꯗꯤ ꯃꯥ ꯁꯤꯦꯞ ꯇꯧꯈ꯭ꯔꯦꯕ ꯁꯦꯂꯔꯤꯗꯣ ꯁꯤꯗꯒꯤ ꯀꯩꯅꯣ ꯍꯥꯏ ꯄꯦꯗ ꯑꯣꯏꯔꯕꯅꯤꯅ
ꯑꯣ ꯀꯥꯏꯗ ꯍꯥꯏ ꯁ꯭ꯀꯨꯜꯗ ꯀꯩꯅꯣ ꯇꯧꯒꯅꯣ ꯁꯤꯞ ꯇꯧꯒꯅꯣ
ꯃ ꯑꯔꯃꯤ ꯊꯝ ꯂꯣꯏ ꯃꯥ
ꯀꯥꯏꯗꯕ
ꯕꯤ ꯑꯦꯁ ꯑꯦꯐ ꯑꯥꯔꯃꯤꯒꯤ ꯁ꯭ꯀꯨꯜꯒꯨꯝꯕ
ꯑꯣ ꯕꯤ ꯑꯦꯁ ꯑꯦꯐ ꯀꯩꯅꯣꯗ ꯑꯣꯏꯔꯝꯒꯅꯤ ꯑꯥ ꯕꯤ ꯑꯦꯁ ꯑꯦꯐꯀꯤꯅꯦ ꯀꯟꯅꯣꯒꯗ ꯂꯩꯕ ꯂꯩꯣꯏꯔꯝꯃꯅꯤ ꯑ ꯅꯣꯡꯃꯩ ꯁꯣꯝꯗ ꯂꯩꯕꯗꯣ ꯄꯣꯂꯣꯁꯣ ꯁ꯭ꯋꯥꯏꯗ ꯂꯩꯕꯗꯣ ꯅꯠꯇ꯭ꯔꯣ
ꯍꯪꯗꯤ ꯃꯩ ꯀꯗꯥꯥꯏ ꯀꯔꯏ ꯂꯩꯗꯦꯗꯤ
ꯑꯩꯈꯣꯏ ꯁꯤꯁꯇꯔ ꯀ ꯃꯦꯝꯅꯅꯥ ꯄꯥꯕꯤꯦ ꯇꯥ ꯊꯝ ꯂꯩꯕ ꯕꯤ ꯑꯦꯁ ꯑꯦꯐꯕꯤꯁ ꯁꯦꯟꯇꯔꯒ ꯑꯣꯏꯔꯅꯤ ꯇꯥꯖꯥꯔꯗꯤꯦ ꯃꯃꯤꯒ ꯁꯦꯟꯈꯔꯒ ꯃꯥꯦꯕ ꯍꯗꯦ ꯍꯁ ꯆ ꯂꯩꯗ
ꯑꯥ
ꯌꯎꯗ꯭ꯔꯤꯕ
ꯇꯧꯗ꯭ꯔꯦ ꯑꯩ ꯆꯞ ꯆꯝ ꯆꯠꯂꯤ ꯑꯩ ꯀꯩꯅꯣꯝ ꯇꯥꯔ ꯆꯪꯉꯗꯨꯅꯦ ꯑꯩ ꯆꯥꯗꯝ ꯂꯥꯛꯅꯤ ꯆꯠꯂꯛꯑꯀꯥꯟꯗ
ꯍꯂꯣ ꯀꯔꯤ ꯀꯦꯃꯦꯥ ꯌꯦꯡꯗꯕ꯭ꯔꯥ
ꯀꯩ ꯂꯩꯔꯗꯕ꯭ꯔꯥꯗꯤ ꯀꯦꯝ ꯂꯩꯦꯟꯗꯧ꯭ꯔꯣ
ꯇꯨ ꯆꯥꯅꯧꯦ ꯀꯥ ꯀꯦꯝꯝꯤꯗꯕ꯭ꯔꯕ ꯆꯥꯏ ꯑꯃ ꯀꯦꯟ ꯊꯝꯗꯕ꯭ꯔꯥꯕꯣ
ꯑꯪꯀꯜ ꯑꯣꯏꯅꯗꯤ ꯍꯥꯏꯔꯕꯅꯤ ꯅꯣꯏ ꯆꯥꯛ ꯂꯥꯝꯕ ꯂꯩꯔꯗꯤ ꯁꯨꯝ ꯀꯩ ꯍꯥꯏꯅꯤ ꯑꯌꯨꯛꯀꯤ ꯈꯔ ꯁꯨꯝ ꯂꯦꯝꯍꯧꯕ ꯂꯩꯔꯗꯤ ꯑꯗꯨꯝ ꯅꯣꯏ ꯑꯗꯨꯏꯗꯣ ꯑꯗꯨꯝ ꯆꯥꯎ ꯌꯥꯏꯌꯦꯅ ꯂꯍꯟꯗ꯭ꯔꯒꯗꯤ ꯎꯄꯥꯏ ꯂꯥꯇꯦ
ꯎꯝ ꯑꯗꯨ ꯀꯩꯅꯣꯗꯤ ꯅꯣꯏ ꯒ꯭ꯌꯥꯁ ꯁꯤ ꯁꯤꯟꯅ ꯌꯥꯕ꯭ꯔꯥ
ꯑꯗꯨꯗꯤ ꯌꯥꯗ ꯍꯥꯏꯗꯤ ꯑꯩꯈꯣꯏ ꯀꯥꯁꯤꯅ ꯃꯈꯥꯗ ꯂꯩꯔꯒ ꯃꯣꯏꯒꯤꯁꯤ ꯃꯣꯏꯁꯤꯅ ꯃꯣꯏ ꯌꯨꯝꯁꯤꯅ ꯃꯊꯛꯇ ꯂꯩꯕꯅꯦꯕ ꯑꯩꯈꯣꯏꯅ ꯒ꯭ꯔꯥꯎꯟ ꯐ꯭ꯂꯣꯔꯒꯨꯝꯕꯗ ꯂꯩꯕ ꯃꯣꯏꯅ ꯐ꯭ꯂꯣꯔ ꯃꯊꯛꯇ ꯂꯩꯕ
ꯑꯣ ꯑꯗꯨꯗꯤ ꯆꯥꯕꯁꯦ ꯃꯣꯏ ꯃꯊꯛꯇꯪ ꯇꯥꯈꯠꯂꯕ꯭ꯔ ꯑ ꯇꯣꯄꯣꯔꯗ ꯂꯩꯔꯣ ꯅꯠꯇ꯭ꯔꯅ ꯅꯣꯏ ꯂꯩꯕꯒꯤ ꯃꯊꯛꯇ ꯂꯩꯔꯣ
ꯑꯩꯈꯣꯏꯅ ꯂꯩꯔꯤꯕꯁꯤꯒꯤ ꯃꯊꯛꯇ
ꯍ ꯑꯗꯣ ꯃꯣꯏ ꯆꯥꯛ ꯌꯦꯟꯖꯥꯡꯗꯤ ꯍꯥꯎꯕꯤꯗꯕꯨꯗꯤ ꯀꯩꯛꯇꯕꯨꯗꯤ ꯀꯥꯏꯗꯦꯗ ꯑꯅꯤꯔꯛꯄꯤꯗꯁꯨ ꯆꯥꯎꯥꯎꯍꯟꯕꯤꯕꯅꯤꯅ ꯀꯩ ꯆꯥꯏꯗꯨꯅꯣ ꯔꯣꯜ
ꯍꯣꯏ ꯑꯗꯨꯒ ꯑꯗꯨꯒꯨꯝꯕ ꯈꯔ ꯊꯟꯒꯗꯕ
ꯑ ꯍꯥꯏ ꯅꯪ ꯞꯣꯟꯅꯔꯣ ꯁꯜꯋꯥ ꯍꯥꯏꯔꯦ
ꯑ
ꯅꯪ ꯂꯩꯗꯔ ꯑꯗꯨ ꯃꯅ꯭ꯔ ꯌꯦꯁ ꯝ ꯇꯄꯥꯛ꯭ꯔ
ꯀꯥꯏ ꯈꯪꯗꯕ꯭ꯔ
ꯇꯤꯄꯨꯔꯝ ꯐꯝꯗꯕ꯭ꯔꯕꯝ
ꯑ ꯐꯝꯗꯦ ꯀꯩꯅꯣ ꯇꯥꯅ ꯆꯠꯇꯗꯤ ꯌꯥꯗꯦ ꯍꯥꯏ
ꯍꯥꯏ ꯕꯔꯤꯀꯦꯠ ꯑꯥ ꯐ ꯕ꯭ꯔꯤꯀꯦꯠꯅꯦ ꯑꯃꯨꯛ ꯈꯜꯂꯥꯛꯑꯕ꯭ꯔꯥ ꯅꯣꯏꯅꯤꯅ
ꯑꯥ ꯈꯔ ꯇꯅꯦ ꯌꯥꯝ ꯇꯅꯕꯨꯗꯤ ꯅ ꯇꯦ ꯈꯔꯗꯤ ꯇꯅꯦ
ꯍꯣꯏ ꯀꯟꯣꯕꯨꯁꯄꯁ ꯐ ꯇ ꯑꯃꯦꯟꯁ ꯒꯥꯅꯤ
ꯑꯥ ꯑꯗꯨ ꯇꯠꯅ ꯌꯥꯅ
ꯇꯨꯢꯁꯟꯅꯥ ꯀꯥꯏꯗ
ꯄꯤꯖꯥ
ꯑꯣ ꯑꯣ ꯇ꯭ꯔꯤꯖꯥ ꯑꯗꯤ ꯑꯃ ꯀꯩꯅꯣ ꯅꯣꯡꯒ꯭ꯔꯦꯟ ꯅꯣꯟꯗꯒꯤ ꯆꯨꯝꯅ ꯆꯠꯂꯦ ꯆꯠ ꯌꯥꯗꯥꯢꯅꯦ ꯇ꯭ꯔꯤꯖꯥꯁꯦ
ꯑꯥ ꯆꯤꯡ ꯃꯩꯔꯣꯝꯗꯩ ꯑꯣꯏꯅ ꯆꯠ
ꯑꯥ
ꯑꯣꯖꯥ ꯑꯃꯇ ꯑꯣꯏꯕ꯭ꯔꯣ ꯀꯃꯥꯏꯅ ꯇꯧꯒꯦ
ꯅꯗꯤ ꯅꯠꯇꯦ ꯀꯩꯅꯣ ꯑꯣꯖꯥ ꯀꯩꯅꯣ ꯅꯨꯃꯤ ꯖꯒꯥꯗ ꯅꯛꯅꯕ
ꯑꯣ ꯀꯃꯥꯏ ꯊꯦꯡꯅꯩ ꯅꯣꯕ ꯅꯣꯏ ꯅꯃꯥꯅ ꯆꯠꯅꯕꯗꯒꯤ ꯈꯪꯅꯩꯔꯕ
ꯍꯣꯏ ꯏꯃꯥꯟꯅꯗꯩ ꯈꯪꯅꯕ ꯁ꯭ꯀꯨꯜꯒꯤꯗꯩ
ꯀꯩꯅꯣ ꯇꯨꯢꯁꯟꯒꯤꯗꯨ ꯅꯨꯉꯥꯢꯕ꯭ꯔ
ꯎꯝ ꯅꯨꯡꯉꯥꯏ
ꯋꯥ ꯀꯩꯅꯣ ꯑꯣꯛꯇꯣꯕꯔ ꯐꯥꯎ ꯂꯩꯒꯣ ꯑꯣꯛꯇꯣꯕꯔꯗ ꯗꯨꯒꯥ ꯄꯨꯖꯥ ꯌꯥꯎ ꯂꯥꯛꯀꯦ ꯍꯥꯏꯅꯕꯅꯤ ꯃꯥ ꯊꯣꯛꯄ ꯄꯨꯉꯥꯡ ꯉꯥꯡꯕꯅꯤꯅ ꯎꯡ ꯎꯡ ꯉꯥꯛꯇ ꯍꯥꯢꯔ ꯇꯥꯔꯦ ꯑꯩ ꯅꯍꯥꯟꯅ ꯁꯤꯂꯣꯡ ꯆꯠꯅꯤ ꯍꯥꯏꯔꯝꯕꯗꯒꯤ
ꯃꯃꯥꯡꯗ ꯃꯃꯥꯡꯗꯅ ꯁꯦꯞꯇꯦꯝꯕꯔꯔ ꯀꯩꯅꯣꯁꯤꯗꯤ ꯍꯥꯏꯔꯝꯕꯅꯦꯕ ꯑꯩ ꯍꯣꯏ ꯍꯣꯏ ꯍꯥꯏꯔ ꯑꯗꯨꯝ ꯇꯥꯔꯦ ꯈꯣꯢ ꯕꯥꯁꯨ ꯑꯩꯒꯤ ꯇꯥꯏꯞꯇ ꯄꯨꯔꯥ ꯉꯥꯛꯇꯪꯗ ꯃꯥꯏꯟꯗꯨ ꯆꯦꯟꯖ ꯇꯧ ꯌꯥꯝ ꯊꯨꯕꯅꯤꯅ ꯏꯚꯣꯂꯨꯁꯟ ꯁꯦ
ꯅꯪ ꯅꯪ ꯃꯃꯥ ꯂꯧꯕꯩꯅꯤ ꯀꯩꯅꯣ ꯑꯗꯨꯅꯥ
ꯑꯣꯈꯦ ꯑꯣꯈꯦ ꯑꯣꯈꯦ ꯔꯣꯜꯗꯤ ꯀꯌꯥ ꯄꯤ
ꯀꯩꯅꯣ ꯀꯨꯟꯊ꯭ꯔꯥꯅꯤ ꯀꯩꯅꯣ
ꯑꯣ ꯑꯦꯛꯇ
ꯑꯥ ꯏꯌꯦꯛꯇ
ꯑꯗꯣ ꯃꯣꯏ ꯀꯩꯅꯣꯒꯤ ꯍꯥꯎꯇꯕ ꯑꯃꯅ ꯃꯣꯏꯒꯤꯗꯣ ꯑꯃ ꯔꯣꯇꯤ ꯁꯨꯈꯥ ꯔꯣꯇꯤꯗꯨ ꯑꯣꯏ ꯇꯧꯋꯤꯗꯅ
ꯑꯗꯨꯝ ꯆꯥꯔꯦꯗꯅ ꯑꯗꯨꯝ
ꯑꯃ ꯁꯣꯐ ꯑꯣꯏꯕꯗꯣ ꯑꯣꯏꯗꯕꯅꯦꯕ ꯑꯃ ꯅꯣꯏ ꯀꯩꯅꯣꯒꯤ ꯀꯔꯤꯕ ꯄꯩꯁꯥꯒꯗꯤ ꯇꯥꯡꯂꯝꯒꯗ꯭ꯔꯥ ꯈꯪꯗꯦ ꯑꯃ ꯑ ꯍꯅꯨꯕꯤ ꯑꯃꯅ ꯐꯝꯕꯅꯤꯅꯦ ꯍꯅꯨꯕꯤ ꯑꯗꯨꯝ ꯃꯥꯗꯨ ꯑꯗꯨ ꯀꯩꯅꯣ ꯑꯗ ꯑꯗꯥꯏꯗꯤ ꯃꯤ ꯅꯇꯦ ꯃꯌꯥꯡꯅꯦꯕ ꯃꯥ ꯑꯗꯨꯝ ꯐꯝꯕꯅꯦ ꯀꯩꯅꯣ ꯅꯣꯏꯒꯤ ꯑꯦꯁ ꯕꯤ ꯑꯥꯏ ꯑꯦ ꯇꯤ ꯑꯦꯝ ꯑꯃ ꯂꯩꯕꯗꯣ ꯑꯥ ꯅꯪ ꯍꯥꯟ ꯂꯩꯔꯝꯕ ꯍꯣꯁꯇꯦꯜꯗꯨꯒꯤ ꯆꯪꯕꯝꯂꯩꯗ ꯍꯧꯖꯤꯛꯄꯨꯗꯤ ꯍꯥꯟꯅꯗꯤ ꯄꯤꯛꯇ꯭ꯔꯨ ꯄꯤꯛꯅ ꯁꯥꯔꯝꯕꯅꯦ ꯑꯗ ꯍꯧꯖꯤꯛꯇꯤ ꯐꯅꯥꯌꯥꯝ ꯆꯥꯎꯔꯕꯅꯦꯕ ꯑꯗꯨꯒꯤꯗꯨ ꯔꯣꯜ ꯌꯥꯝ ꯍꯥꯎꯕꯅꯦ ꯃꯥꯒꯤꯗꯤ ꯔꯣꯜꯗꯣ ꯀꯩꯅꯣ ꯃꯦꯗꯥꯅ ꯐꯖꯅ ꯀꯩꯅꯣ ꯇꯧꯗꯅ ꯁꯦꯝꯕꯒꯤ ꯑꯩꯑꯦꯒ ꯍꯧꯖꯤꯛ ꯐꯝꯃꯤꯕ ꯐꯝꯗꯕꯗꯤ ꯈꯪꯗꯦ ꯀꯨꯏꯔꯦ ꯁꯝꯅ ꯒꯨꯍꯥꯇꯤ ꯏꯌꯥꯔꯄꯣꯔꯠ ꯌꯥꯝ ꯐꯖꯔꯦ ꯅꯪ ꯒꯨꯍꯥꯇꯤꯔꯣꯝꯗꯒꯤ ꯊꯣꯛꯂꯛꯑꯁꯨ ꯌꯥꯅꯤ
ꯑꯩ ꯑꯗꯣꯝꯗꯩ ꯊꯣꯛꯂꯛꯇꯣꯏꯅꯦ ꯑꯩ ꯁꯤꯗꯒꯤ ꯊꯣꯛꯂꯛꯑꯣꯏ ꯑꯩ ꯇꯜꯂꯤ
ꯌꯥꯝ ꯐꯖꯔꯦ ꯒꯨꯋꯥꯇꯤ ꯏꯌꯥꯔꯄꯣꯔꯇ ꯈꯨꯐꯖ ꯑꯝ ꯇꯧꯔꯦ ꯑꯩ ꯑꯍꯥꯟꯕꯗ ꯑꯩ ꯑꯩꯅ ꯈꯪꯟꯗ ꯑꯩꯗꯤꯍꯥꯟꯗ ꯁꯨꯝ ꯃꯣꯏꯅ ꯁꯨꯝ ꯄ꯭ꯔꯣꯖꯦꯛ ꯁꯦꯡꯟꯅꯩꯑꯕ ꯃꯥꯏꯔꯣ ꯈꯜꯂꯤꯛꯁꯦ ꯄꯨꯔꯞ ꯁꯦꯡꯈ꯭ꯔꯦ ꯍꯥꯏꯕ ꯐꯖꯅ
ꯑꯣꯏ ꯆꯗꯅꯤ
ꯄꯦꯠ ꯄ꯭ꯔꯦꯠ ꯒꯨꯋꯥꯥꯇꯤ ꯏꯌꯥꯔꯄꯣꯠ ꯕꯣ ꯌꯥꯝ ꯐꯖꯈ꯭ꯔ ꯍꯥꯏꯕ
ꯎꯨꯝ ꯌꯦꯡꯉꯕ
ꯑꯩꯅ ꯑꯃꯨꯛ ꯏꯟꯁꯇꯥꯒ꯭ꯔꯥꯝꯗ ꯌꯦꯡꯕꯅꯤꯗ ꯑꯩ ꯑꯩ ꯅꯍꯥꯟ ꯆꯠꯄꯩꯗꯨꯗꯗꯤ ꯁꯦꯝꯍꯧꯗ꯭ꯔꯤꯕ ꯑꯩ ꯃꯃꯥꯡ ꯖꯨꯂꯥꯏ ꯑꯗꯨꯅꯤꯗꯨꯗ ꯆꯠꯂꯤꯗꯣ ꯑ ꯖꯨꯂꯥꯏꯐꯥꯎ ꯈꯤꯗꯤ ꯁꯦꯝꯍꯧꯗ꯭ꯔꯤꯕ ꯑꯗꯣ ꯍꯧꯖꯤꯛ ꯐꯖꯅ ꯁꯦꯝ ꯂꯩꯔꯝꯃꯦꯕ ꯍꯥꯏꯗꯤ ꯀꯣꯜꯀꯇꯥꯒꯤꯅ ꯑꯃꯨꯛ ꯆꯥꯎꯔꯒ ꯐꯖꯕꯗꯤ ꯑꯣꯏꯗꯦꯕ
ꯃꯁꯥ ꯅꯥꯟꯗꯕ
ꯁꯤ ꯑ ꯅꯪ ꯃꯁꯥꯕꯨꯗꯤ ꯅꯥꯜꯂꯤ ꯑꯗꯨꯗ ꯐꯖꯕ ꯍꯥꯏꯕ ꯑꯃ ꯂꯩꯗꯅ ꯑꯗꯨ ꯑꯣꯏꯗꯦꯕ ꯅꯥꯜꯂꯁꯨ
ꯎꯝ ꯗꯤꯖꯥꯏꯟ ꯗꯤꯖꯥꯏꯟꯈꯩꯗꯣ ꯐꯖꯗꯦ ꯍꯥꯏꯔꯕ
ꯍꯣꯏ ꯗꯤꯖꯥꯏꯟꯗꯣ ꯀꯩꯁꯨ ꯌꯥꯎꯗꯦꯕ ꯊꯥꯏꯅꯗꯒꯤ ꯑꯗꯨꯝ ꯂꯩꯔꯛꯄꯒꯤ ꯔꯤꯅꯣꯕꯦꯁꯟ ꯇꯧꯗꯕꯒꯤ ꯈꯪꯗꯦ ꯈꯤꯇꯪ ꯀꯥꯟ ꯇꯧꯔꯗꯤ ꯕꯤꯠꯀ ꯌꯥꯎꯒꯗꯕꯅꯦ ꯑꯗꯣ ꯑꯁ ꯑꯩ ꯕꯤꯠ ꯌꯥꯝ ꯌꯥꯎꯗꯦ ꯑꯩ ꯂꯛꯅꯧꯗ ꯆꯠꯂꯅꯤꯅ ꯑꯗꯨꯝ ꯀꯥꯏꯅ ꯇꯧꯔꯀꯥꯟꯁꯤꯗ ꯏꯆꯦ ꯏꯃꯥꯏꯗꯣ ꯗꯦꯜꯂꯤ ꯑꯃꯨꯛ ꯍꯥꯏꯖꯠꯂꯦꯗ ꯀꯝꯐꯥꯕꯨꯗꯤ ꯇꯥꯗ꯭ꯔꯤꯕ ꯗꯦꯜꯂꯤ ꯑꯣꯏꯔꯛꯄ ꯌꯥꯏ ꯍꯥꯏꯕꯒꯤ ꯃꯦꯕꯤꯗ ꯑꯃꯨꯛ ꯂꯩꯔꯑꯦ ꯑꯩ ꯀꯣꯛ ꯉꯥꯡꯔꯦ
ꯑꯗꯨ ꯅꯪ ꯗꯦꯜꯂꯤꯗꯗꯤ ꯆꯠꯅꯤꯡꯗꯕ
ꯑꯩ ꯑꯃꯨꯛ ꯗꯦꯜꯂꯤꯁꯦ ꯌꯥꯝ ꯀꯟꯅ ꯂꯩꯅꯤꯡꯕꯗꯤ ꯐꯥꯎꯗꯦꯕ ꯑꯗꯣ ꯗꯦꯜꯂꯤ ꯂꯩꯅꯤꯡꯗꯕꯗꯤ ꯂꯩꯅꯤꯡꯕꯗꯤ ꯐꯥꯎꯗꯦ ꯑꯗꯨꯗ ꯆꯤꯆꯦ ꯂꯩꯔꯗꯤ ꯀꯥ ꯇꯣꯉꯥꯟ ꯇꯣꯉꯥꯟ ꯐꯪꯉꯗꯤ ꯑꯩ ꯁꯥꯏꯀꯥꯗꯣ ꯄꯨꯔꯥ ꯗꯦꯀꯣꯔꯦꯠ ꯇꯧꯔ ꯊꯝꯃꯒꯦ ꯁꯤꯅꯦ ꯈꯜꯂꯤꯁꯦ
ꯍꯥꯏꯗꯤ ꯔꯦꯟꯇ ꯔꯦꯟꯁꯨ ꯑꯗꯨꯝ ꯀꯥꯅꯕ ꯅꯒꯤ ꯁꯦꯄꯔꯦꯠ ꯑꯣꯏꯅ ꯐꯪꯒꯗꯤ ꯍꯥꯏꯔꯕ
ꯍꯣꯏ ꯍꯣꯏ ꯍꯣꯏ ꯍꯪꯗꯣꯏꯗꯤ ꯃꯥꯜꯂꯦ ꯑꯩꯈꯣꯏꯁꯦ ꯀꯩꯁꯨ ꯇꯧꯔꯣꯏꯕ ꯑꯩꯗꯤ ꯏꯕꯥꯅꯤ ꯀꯥ ꯑꯃꯃꯝ ꯂꯧꯁꯦꯅ ꯍꯥꯏꯕꯅꯦꯕ ꯃꯥꯅ ꯍꯣꯏꯗꯤ ꯍꯥꯏꯌꯦꯕ ꯑꯗꯨꯒꯤ ꯑꯁꯥꯗ ꯂꯩꯔꯒ ꯍꯧꯖꯤꯛꯁꯦ ꯗꯦꯜꯂꯤ ꯑꯣꯏꯕꯁꯦ ꯈꯟꯖꯥꯟꯅꯔꯤꯅꯦ ꯑꯩꯅ ꯗꯦꯜꯂꯤ ꯌꯥꯝ ꯂꯩꯅꯤꯡꯕꯗꯤ ꯃꯣꯏꯗꯤ ꯐꯥꯎꯗꯕꯅꯦꯕ ꯄꯣꯛ ꯉꯥꯎꯔꯦ ꯍꯧꯖꯤꯛ ꯌꯥꯝ ꯊꯤꯅ ꯉꯥꯎꯔꯦ ꯎ ꯅꯪ ꯌꯧꯗ꯭ꯦꯔꯤꯕ
ꯀꯧꯗ꯭ꯔꯦ ꯑꯩ ꯀꯩꯅꯣꯝ ꯆ ꯆꯥꯎꯔꯅꯤ ꯍꯥꯏꯗꯨꯗꯤ ꯑꯩ ꯂꯥꯛꯑꯝꯃꯦ ꯆꯥ ꯂꯥꯛꯝꯃꯦꯕꯗ ꯀꯩꯅꯣꯝ ꯇ ꯆꯥꯎꯔꯒ ꯑꯗꯨ ꯊꯣꯟꯖꯤꯜꯂꯒ
ꯑꯗꯨꯅꯦ ꯅꯪ ꯀꯩꯅꯣ ꯇꯧꯕꯩꯗꯣ ꯂꯩꯒꯗꯕ ꯖꯒꯥꯗꯣ ꯌꯧꯔꯛꯄ ꯍꯥꯏꯁꯦ
ꯌꯥꯎꯗꯦꯗ
ꯑꯗꯨ ꯁꯤꯗ ꯂꯨꯄꯥ ꯀꯦꯕ
ꯁꯤꯤꯇꯤꯒꯤꯗꯣ ꯗꯦꯜꯂꯤꯗ ꯇꯥꯔꯗꯤ ꯅꯪ ꯅꯪ ꯆꯠꯂꯣꯏ ꯀꯣ ꯑꯗꯨꯝ ꯂꯩꯅꯦ
ꯑꯗꯨꯅꯦ ꯑꯩ ꯈꯖꯩ ꯈꯟꯗꯥ ꯂꯩꯁꯦ ꯆ ꯆꯠꯂꯒꯦ ꯄꯨꯔꯥ ꯄ꯭ꯂꯥꯟꯧꯔꯤꯃꯤ ꯑꯩꯈꯣꯏꯦ ꯅꯪ ꯑꯃꯨꯛ ꯂꯥꯁ ꯑꯔꯗ ꯀꯟꯅ ꯇꯧꯋꯦ ꯅꯪ ꯑꯃꯛꯥꯡꯅ ꯍꯥꯏꯔꯛꯀꯕꯗꯣ ꯀꯣꯥꯏꯅ ꯑꯩ ꯈꯜꯂꯤꯕꯅꯤ ꯆꯠꯁꯤꯔꯥ ꯆꯠꯂꯨꯁꯤꯔꯥ ꯁꯤ ꯑꯗꯨꯝ ꯂꯩꯕꯅ ꯐꯕ꯭ꯔꯥ ꯑꯗꯨ ꯗꯦꯜꯂꯤ ꯂꯩꯔꯒꯅ ꯑꯃꯨꯛ ꯀꯣꯏꯕ ꯆꯠꯄꯩꯗꯤ ꯅꯨꯡꯉꯥꯏꯗꯕ ꯂꯝ ꯅꯛꯅꯕꯅꯤꯅ ꯑꯃꯒ ꯑꯃꯒ ꯈꯣꯏꯐꯝꯗꯣ
ꯑꯗꯨ ꯇꯥꯡ ꯑꯃꯗ ꯑꯃꯗꯁꯨ ꯂꯩꯅꯤꯡꯉ ꯑꯃꯗꯁꯨ ꯂꯩꯅꯤꯡꯉꯗꯕꯗꯨꯅ
ꯍꯧꯖꯤꯛꯁꯦ ꯗꯦꯜꯂꯤ ꯃꯥꯅꯤ ꯑꯩꯉꯣꯟꯗ ꯊꯣꯛꯏꯁꯦ ꯌꯥꯝꯅ ꯀ꯭ꯔꯨꯁꯤꯌꯦꯜ ꯑꯣꯏꯕ ꯗꯤꯁꯤꯖꯟ ꯑꯩꯉꯣꯟꯗ ꯀꯔꯝꯕꯛ ꯈꯟꯁꯤꯒꯦꯅ ꯗꯦꯜꯂꯤꯗ ꯑꯗꯨꯝ ꯈꯪꯅꯕꯗꯨ ꯌꯥꯝ ꯂꯩꯕꯅꯤ ꯏꯃꯥꯟꯗꯤ ꯂꯩꯕꯅꯤꯅ ꯑꯃꯨꯛ ꯅꯨꯡꯉꯥꯏꯒꯗꯕ
ꯃꯅꯤꯄꯨꯗꯒꯤ
ꯍꯥ
ꯃꯅꯤꯄꯨꯔꯗꯒ
ꯑ ꯃꯅꯤꯄꯨꯔꯗꯒꯤ ꯑꯩꯈꯣꯏ ꯀꯦꯄꯣꯛ ꯉꯥꯎꯃꯤꯟꯅꯕꯗꯒꯤ ꯇꯤꯟꯅꯕꯩꯃꯅ
ꯕꯦꯝꯃ ꯏꯕꯨꯡꯉꯣ ꯑꯗꯨꯒꯤ ꯀꯩꯅꯣ ꯇꯤꯟꯅꯕꯅꯦ ꯅꯨꯡꯉꯥꯏ ꯍꯥꯏꯔꯤꯕ ꯑꯗꯨꯗꯤ ꯈꯔꯒ ꯀꯩꯅꯣ ꯇꯧꯔꯤꯦꯉꯩ ꯁꯤꯗ ꯑꯩ ꯀꯣꯛ ꯉꯥꯎꯔꯦ ꯂꯥꯏ ꯆꯠꯁꯤꯒꯦꯅꯦ ꯑꯗꯨꯒ ꯁꯤꯗ ꯂꯩꯔꯗꯤ ꯑꯃꯨꯛ ꯍꯣꯁꯇꯦꯜ ꯂꯩꯕꯅꯤꯅ ꯀꯩꯅꯣꯝꯗꯧꯔꯤꯗꯅ ꯄ꯭ꯔꯚꯦꯁ ꯀꯩꯥ ꯂꯩꯇꯦ